ꯍꯜꯂꯣ
ꯍꯜꯂꯣ
ꯀꯩꯗꯣꯅꯃꯤꯅꯥ
ꯑꯕꯦꯝꯃ ꯃꯆꯥ ꯑꯪꯀ ꯍꯣꯠꯄ ꯌꯦꯡꯉꯝꯕꯅꯤ
ꯑꯪꯀꯔ ꯍꯣꯠ ꯍꯩꯔꯕꯣ ꯑꯗꯨꯕꯣ
ꯍꯩꯕꯅꯦ ꯃꯀꯣꯛꯇꯤ ꯂꯤꯡꯕꯅꯦ ꯃꯥꯅ ꯂꯥꯏꯔꯤꯛ ꯄꯥꯅꯤꯡꯗꯕꯅꯤꯅ
ꯎꯝ ꯀꯗꯥꯏ ꯂꯩꯒꯦ ꯍꯧꯖꯤꯛꯐꯥꯎꯕ
ꯂꯥꯏꯔꯤꯛ ꯄꯥꯔꯤꯌꯦ ꯍꯌꯦꯡ ꯍꯌꯦꯡ ꯍꯪꯆꯤꯠ ꯃꯦꯠ ꯁꯇꯣꯏꯑꯦꯅ ꯍꯣꯠꯂꯤ
ꯑꯣ ꯅ ꯑ ꯃꯆꯥꯥꯏꯖꯦ ꯀꯩꯅꯣꯔꯣ ꯑꯃꯨꯕꯤꯔꯣ
ꯎꯝ ꯎꯝ
ꯑꯃꯨꯕꯤꯗꯣ ꯂꯥꯏꯔꯤꯛ ꯍꯩꯔꯒ ꯏꯔꯥꯡ ꯇꯧ ꯂꯩꯕꯣ ꯃꯥ ꯍꯧꯖꯤꯛ
ꯑꯗꯨꯅꯦ
ꯈꯪꯉꯤ ꯅꯠꯇ꯭ꯔꯣ ꯃꯥ ꯉꯍꯥꯟꯋꯥꯏ ꯋꯥꯔꯤ ꯁꯥꯟꯅꯕꯗ ꯍꯧꯖꯤꯛꯀꯤ ꯅꯨꯄꯤꯗꯨꯗ ꯏꯃꯥꯅꯦ ꯍꯦꯅ ꯍꯩꯕꯅꯤ ꯋꯥꯍꯩ ꯋꯥꯇꯥ ꯁꯤꯖꯤꯟꯅꯕ ꯍꯩꯕꯅꯦꯕ ꯌꯥꯝꯅ ꯃꯥ
ꯀꯩꯅꯣ ꯃꯥ ꯂꯥꯏꯔꯤꯛ ꯑꯌꯥꯝ ꯄꯥꯅꯤꯡꯗ꯭ꯔꯤꯗꯣ
ꯈꯪꯗꯦ ꯈꯪꯗꯦ ꯂꯥꯏꯔꯤꯛ ꯌꯥꯝ ꯄꯥꯅꯤꯡꯗ꯭ꯔꯦ ꯀꯃꯥꯏꯅ ꯇꯧꯗꯦ ꯈꯪꯗꯦ
ꯅꯨꯄꯥꯒ ꯆꯤꯊꯤꯒ ꯊꯥꯅ ꯂꯩꯔꯖꯥꯠꯂꯣ
ꯑꯁ ꯑꯗꯨꯅꯦ ꯒꯥꯔꯤ ꯚꯦꯟ ꯗ꯭ꯔꯥꯏꯚꯔꯗꯣ ꯑꯩꯈꯣꯏ ꯀꯀꯥꯁꯤꯡꯅꯦꯕ
ꯑꯥ
ꯃꯅꯥꯎꯄꯤꯗꯣ ꯃꯦꯁꯦꯁ ꯊꯥꯅꯕ ꯃꯥꯂꯦ ꯑꯗꯨ ꯇꯧꯏ ꯑꯗ ꯇꯧꯏꯅ ꯅꯍꯥꯟ ꯉ ꯍꯥꯞꯄꯗ ꯑꯝꯇꯗ ꯑꯩꯉꯣꯟꯗ ꯁꯦꯟꯅꯧ ꯍꯥꯏꯅ
ꯃꯦꯁꯦꯁ ꯊꯥꯅꯕꯗꯤ ꯀꯅꯥꯒ
ꯈꯪꯗꯦ ꯏꯟꯁꯇꯥꯒ꯭ꯔꯥꯝꯒ ꯌꯥꯝ ꯍꯥꯡꯅꯗꯅ ꯌꯥꯝ ꯇꯧꯅꯔ ꯃꯥꯜꯂꯦ ꯑꯗꯣ ꯑꯩꯒꯤ ꯐꯣꯟ ꯄꯥꯏꯕꯗꯗꯤ ꯑꯩꯒꯤꯗꯗꯤ ꯁꯨꯡꯈꯥꯡ ꯍꯥꯡꯗꯦꯕ
ꯎꯝ
ꯎꯝ ꯃꯥꯅ ꯇꯧꯔꯤꯁꯦ ꯑꯩꯒꯤ ꯐꯣꯟ ꯄꯥꯏꯕꯗ ꯔꯤꯜꯁ ꯈꯔ ꯌꯦꯡꯕ ꯌꯥꯃꯜꯒꯤ ꯚꯤꯗꯤꯑꯣ ꯈꯔ ꯌꯦꯡꯕ
ꯎꯝ
ꯑꯗꯩꯗꯤ ꯃꯕꯥꯄꯦꯒꯤ ꯈꯔ ꯌꯦꯡꯕ ꯍꯂꯥꯟꯒꯤ ꯈꯔ ꯌꯦꯡꯕ ꯃꯥꯅ ꯌꯦꯡꯉꯤꯁꯦ ꯑꯃꯥꯏ ꯌꯦꯡꯉꯦꯕꯥ ꯑꯗꯨꯗꯨꯒ ꯃꯦꯆꯤꯡꯍꯑ ꯊꯥꯅꯕ ꯑꯗꯨ ꯑꯗꯥꯒꯤꯗꯤ ꯀꯩꯝ ꯂꯩꯇꯦꯕ ꯑꯩꯉꯣꯟꯗꯗꯤ ꯃꯣꯏ ꯃꯃꯥꯍꯣꯏ ꯐꯣꯟꯗꯒꯤ ꯊꯥꯅꯔ ꯅꯨꯡꯉꯥꯏꯔꯦ
ꯃꯉꯅ ꯋꯥꯥꯡꯗ ꯆꯂꯣ
ꯑꯁ ꯈꯪꯗꯦꯗꯥ ꯈꯪꯗꯦꯗꯥ ꯃ ꯑꯩꯥꯏ ꯅꯣ ꯀꯣ ꯑꯝ ꯃꯤ ꯀꯥꯏ ꯃꯆꯥꯒꯤ ꯕꯦꯟ ꯕꯔꯥ ꯁ꯭ꯀꯨꯜꯒꯤ ꯇꯨꯏꯤꯁꯟ ꯐꯤ ꯊꯤꯕꯕꯧ ꯉꯝꯗꯦ ꯑꯗꯨꯅ ꯇꯨꯏꯁꯟ ꯐꯤꯁꯦ ꯊꯥ ꯑꯍꯨꯝ ꯃꯔꯤ ꯂꯩꯔꯒ ꯂꯨꯄꯥ ꯆꯅꯤꯄꯥꯟ ꯈꯛꯇꯔ ꯀꯩꯅꯣꯝ ꯊꯤꯕꯅꯦꯕ
ꯑꯣ
ꯊꯥ ꯃꯉꯥꯔ ꯊꯥ ꯑꯍꯨꯝ ꯃꯔꯤꯔ ꯑꯗꯨꯃꯥꯏꯅ ꯇꯧꯕꯅꯦꯕꯀꯣ ꯑꯗꯨꯐꯥꯎ ꯊꯤ ꯉꯝꯗꯦ
ꯑꯗꯨꯕꯨ ꯊꯤꯉꯝꯗ꯭ꯔꯕ ꯃꯣꯏꯗꯣ ꯇꯥꯜꯂꯤ ꯄꯩꯁꯥꯗꯨ ꯀꯗꯥꯏ ꯊꯝꯃꯤꯕ
ꯀꯗꯥꯥꯏ ꯇꯥꯂꯗ ꯂꯩ ꯌꯣ ꯂꯩꯔꯦ ꯑꯃꯅ ꯇꯂꯞ ꯀꯋꯥꯒ ꯆꯥꯔꯒ ꯚꯣꯠ ꯆꯦꯜꯂꯤꯅꯦ ꯆꯦꯜꯂꯒ
ꯀꯩꯅꯣꯗꯣ ꯑꯕꯦꯝꯃꯩ ꯃꯃꯥꯗꯣ
ꯎꯝ
ꯕꯣꯠ ꯁꯤꯅꯤꯅ ꯇꯧ ꯃꯆꯥꯕꯨ ꯂꯥꯏꯔꯤ ꯇꯕꯅꯤ ꯈꯪꯗ꯭ꯔꯕ
ꯎꯝ꯫ ꯆꯦꯟꯔꯗꯤ ꯑꯩꯅ ꯑꯗꫭ ꯄꯩꯁꯥꯗꯣ ꯄꯨꯔ ꯂꯥꯛꯑꯣ ꯍꯥꯏꯕ ꯑꯗꫭ ꯃ ꯐꯤ ꯃꯔꯣꯟ ꯂꯧꯊꯣꯛꯀꯅꯤ ꯃꯇꯊꯤꯕꯣꯡ ꯑꯍꯥꯎꯕ ꯆꯠꯊꯣꯛꯀꯅꯤ꯫ ꯇꯧ ꯂꯩ꯫
ꯑꯗꫭ
ꯈꯪꯗꯦ-ꯈꯪꯗꯦ ꯑꯩꯗꯤ ꯍꯌꯦꯡꯋꯥꯏ ꯁꯨꯃꯥꯏꯅꯒ ꯑꯩ ꯑꯩꯗꯤ ꯍꯌꯦꯡꯋꯥꯏ ꯁꯨꯃꯥꯏꯅꯒ ꯇꯧꯔꯗꯤ ꯑꯩꯗꯤꯀꯣ
ꯃꯤꯒ ꯃꯤꯒ ꯐꯨꯝꯅꯤ ꯑꯩꯗꯤ꯫
ꯐꯨꯔ ꯐꯨꯒꯦ ꯍꯥꯏꯗꯤ ꯑꯗꯨꯝ ꯐꯨꯖꯧꯅꯦ꯫ ꯐꯨꯔ ꯈꯛꯇ ꯌꯥꯔꯗ꯭ꯔꯣ꯫
ꯑꯃꯅ ꯉꯥꯎꯊꯣꯛ ꯂꯩꯔꯅꯤ ꯑꯃꯅ ꯅꯨꯡꯉꯥꯏꯊꯣꯛ ꯂꯩꯔꯅꯤ ꯀꯔꯤꯅꯣꯕ ꯇꯨꯡꯗ ꯑꯣꯏꯔꯛꯇꯣꯏꯁꯦ꯫
ꯎꯝ꯫
ꯁꯨꯕ ꯅꯣꯝꯕ ꯌꯥꯝ ꯇꯟꯕ꯫
ꯃꯄꯥꯗꯣ ꯉꯥꯏꯍꯥꯛꯃꯨꯛ ꯒꯥꯔꯤ ꯑꯦꯛꯁꯤꯗꯦꯟ ꯊꯣꯛꯈꯤꯕꯗꯣ ꯀꯃꯥꯏꯅ ꯇꯧꯅꯒꯅ꯫ꯦ
ꯑꯁ ꯃꯊꯟꯗ ꯌꯨꯡꯁꯟꯖꯕꯅꯤꯅ ꯀꯩꯗꯧꯔꯨꯅꯤ꯫
ꯒꯥꯔꯤꯗꯣ ꯈꯇꯪ ꯌꯨꯡꯁꯟꯕꯅꯤ꯫
ꯄꯩꯁꯥ ꯅꯨꯡꯁꯥꯗꯤ ꯀꯅꯥ ꯄꯤꯈ꯭ꯔꯕ꯫
ꯄꯤꯗꯦꯗꯥ ꯒꯥꯔꯤꯗꯨꯗꯤ ꯑꯩꯈꯣꯏ ꯕꯥꯆꯧꯒꯤ ꯒꯥꯔꯤꯅꯤ꯫
ꯑꯁ ꯅꯪꯒꯤ ꯑꯗꯨꯒꯤ ꯅꯥꯀꯟꯒꯤ ꯃꯈꯨꯟꯗꯣ ꯌꯥꯝ ꯂꯥꯡꯉꯦ ꯀ ꯀꯗꯥꯏ ꯂꯩꯅꯣ꯫
ꯏꯁꯩꯅꯤ ꯏꯁꯩ꯫
ꯏꯁꯩꯕꫭ ꯀꯩꯋꫭ
ꯍꯣꯏ ꯀꯩꯅꫭꯒꯤ ꯖꯤꯝꯒꯤ꯫
ꯊꯤꯟꯒꯤ ꯏꯁꯩ ꯑꯣꯏꯔꯁꯨ ꯫
ꯐꯠꯇꯦ ꯃꯅꯨꯡꯗ ꯆꯪꯉꯧ ꯌꯥꯗ꯭ꯔꯣ꯫
ꯏꯃꯨꯡꯗ ꯆꯪꯉꯛꯀꯗꯕꯗꯣ ꯑꯈꯣꯏ ꯃꯥꯅ ꯀꯣꯏꯀꯣꯏ ꯀꯧꯔꯗꯕ ꯗꯨꯒꯤꯅꯦ ꯈꯔ ꯐꯔꯕ꯫
ꯐꯠꯇꯦ ꯑꯗꯨꯝ ꯇꯥꯂꯩ꯫
ꯐꯔꯕꯅꯤ꯫
ꯎꯝ ꯈꯔ ꯐꯔꯦ꯫
ꯎꯝ꯫
ꯀꯥꯏꯗꯒꯤ ꯋꯥꯔꯤ ꯋꯥꯔꯤꯒ ꯋꯥꯔꯤꯒ ꯁꯥꯟꯅꯐꯝ ꯈꯪꯗ꯭ꯔꯦ ꯃꯈꯣꯜ ꯃꯌꯥꯝꯁꯤꯅ꯫
ꯖꯤꯝ ꯁꯥꯟꯅꯕ ꯂꯥꯏꯅꯦꯅ ꯏꯁꯩ ꯑꯍꯥꯧꯍꯧꯕ ꯊꯥꯔꯅꯤ ꯑꯗꯩꯗꯤ ꯅꯨꯃꯤꯗꯥꯡ ꯋꯥꯏꯔꯝꯗ ꯅꯨꯄꯤ ꯌꯥꯝ ꯁꯥꯟꯅꯕ ꯂꯥꯛꯑꯦꯕ
ꯎꯝ꯫
ꯑꯁ ꯑꯗꯨ ꯃꯣꯏꯒꯤ ꯈꯠꯄ ꯂꯥꯡꯕ ꯃꯌꯥꯝꯗꯨꯅꯦ ꯀꯣꯛꯀ ꯉꯥꯎꯋꯦ ꯍꯥꯏꯕ꯫ ꯖꯤꯝ ꯁꯥꯟꯅꯩꯅꯦ ꯇꯨꯃꯤꯟ ꯇꯨꯃꯤꯟ ꯁꯥꯟꯅꯗꯕ꯫ ꯅꯨꯄꯤꯈꯩ ꯄꯨꯜꯂꯗꯤ ꯅꯨꯄꯤꯈꯩ ꯄꯨꯜꯂꯗꯤ ꯄꯥꯛꯅꯣꯛꯇ ꯅꯣꯛꯄꯤ ꯋꯥꯔꯤ ꯄꯪꯁꯥꯗ ꯁꯥꯕꯤ ꯗꯣꯏꯗꯅ꯫ ꯑꯗꯨꯃꯥꯏ ꯇꯧꯕꯩ ꯋꯥꯅꯤꯗ꯫
ꯑꯩ ꯒꯥꯔꯤ ꯁꯦꯝꯈꯤꯕꯗꯨꯁꯨ ꯍꯧꯖꯤꯛꯐꯥꯎ ꯃꯔꯣꯛ ꯀꯩꯀꯥ ꯑꯝꯇ ꯍꯥꯏꯔꯛꯇ꯭ꯔꯤ꯫
ꯍꯪꯎ ꯌꯥꯗ꯭ꯔꫭ꯫
ꯍꯪꯉꯝꯃꯦ ꯀꯟꯅ ꯁꯦꯝꯃꯤ ꯈꯣꯠꯂꯤꯅ ꯇꯧꯔꯤ꯫
ꯎꯝ ꯄꯥꯠꯀ ꯑꯃꯨ ꯐꯠꯇꯣꯛ ꯂꯩꯔꯝꯗꯅꯅꯦ꯫
ꯒꯥꯔꯤꯗꯣ ꯑꯍꯥꯟꯕ ꯂꯩꯔꯒ ꯄꯥꯠ ꯌꯥꯗꯕ ꯑꯃ ꯄꯤꯁꯜꯂꯛꯑꯗꯤ ꯑꯩꯁꯨ ꯁꯥꯎꯅꯤꯡ ꯇꯥꯝꯃꯤ꯫
ꯎꯝ꯫
ꯇꯣ ꯐꯤ ꯂꯥꯟꯕ
ꯀꯩ ꯍꯥꯏꯅꯔꯕ ꯀꯩ ꯍꯥꯏꯅꯈ꯭ꯔꯕ
ꯁꯤꯜꯂꯤꯦ ꯑꯗꯣ ꯌꯥꯔꯤꯉꯒꯤ ꯆꯦꯛ ꯇꯧꯔꯒ ꯌꯥꯗꯕ ꯑꯣꯏꯗꯤ ꯀꯝꯄꯅꯤꯗ ꯑꯃꯨꯛ ꯍꯟꯒꯦꯕ ꯌꯥꯗꯦ ꯍꯥꯏꯔꯒ ꯌꯥꯗ꯭ꯔꯗꯤ ꯑꯩꯗꯤ ꯑꯍꯟꯕ ꯑꯃ ꯄꯤꯌꯣ ꯍꯥꯏꯗꯣꯏꯅꯦ
ꯎꯝ ꯀꯩꯅꯣ ꯑꯗꯨ ꯒꯥꯔꯤ ꯑꯍꯟꯅꯅꯦ ꯌꯧꯔꯛ ꯀꯔꯤꯅꯣ
ꯑꯗꯨꯅ ꯆꯍꯤꯁꯨ ꯐꯥꯗ꯭ꯔꯤ ꯍꯥꯏꯕ
ꯎꯝ ꯍ
ꯎꯝ ꯣ ꯇꯧꯕ꯭ꯔꯣ
ꯀꯅꯥꯅ
ꯅꯣꯏ ꯅꯣꯏꯕꯖꯨ ꯍꯜꯂꯥꯛꯑꯕꯣ
ꯍꯜꯂꯛꯑꯦ ꯕꯕꯥꯍꯣꯏ ꯈꯣꯏꯃꯥ ꯍꯣꯏ ꯂꯣꯏ ꯍꯜꯂꯦ
ꯑꯁ ꯍꯧꯖꯤꯛꯀꯤ ꯂꯥꯎꯕꯗ꯭ꯔꯣ ꯍꯧꯖꯤꯛꯀꯤ ꯂꯥꯎꯕꯗꯣ ꯑꯥ ꯍꯧꯖꯤꯛꯀꯤ ꯂꯥꯎꯕꯗꯣ ꯑ ꯃ ꯈꯗ ꯂꯑꯣꯅꯤꯕꯀꯣ ꯑꯩꯈꯣꯏ ꯀꯥꯁꯤꯡꯁꯦ ꯚꯦꯟꯇꯤꯂꯦꯇꯔ ꯍꯥꯏꯒꯣꯏꯔꯥ ꯑꯗꯨ ꯍꯥꯞꯄꯒꯤꯅꯦ ꯃꯈꯣꯟꯁꯦ ꯂꯣꯏ ꯌꯧꯔꯛꯄ ꯍꯥꯏꯇꯥꯔꯦ ꯍꯥꯎꯗꯣꯂꯣ ꯆꯪꯉ ꯄ ꯍꯥꯏ ꯇꯅꯤ
ꯌꯥꯝ ꯍꯧꯋꯤꯅꯦ ꯃꯈꯥꯗꯤ ꯂꯥꯎꯔꯛꯄꯇꯥꯔꯦ
ꯑꯣ ꯑꯗꯨꯒ ꯑꯩꯈꯣꯏ ꯁꯤ ꯐꯣꯟꯁꯤꯁꯨ ꯋꯥꯔꯤ ꯁꯥꯟꯅꯕꯁꯦ ꯈꯔ ꯁꯦꯟꯁꯤꯇꯤꯞ ꯑꯣꯏꯕꯅꯦ
ꯅꯥ ꯀꯟꯅ ꯇꯧꯕ ꯀꯩꯅꯣ ꯍꯥꯏꯗ ꯂꯣꯏ ꯇꯥꯏꯌꯦ
ꯎꯝ ꯇꯥꯎ ꯅꯣꯛꯄ ꯈꯣꯠꯄ ꯀꯩꯗꯧꯕ ꯂꯣꯏ ꯇꯥꯕꯅꯦꯕ
ꯃꯣꯏꯒꯤ ꯀꯩꯅꯣꯗꯣ ꯚꯣꯀꯦꯜꯗꯣ ꯐꯥꯅꯕ ꯇꯧꯕꯒꯤꯅꯦꯕ ꯑꯗꯨꯗꯣ ꯃꯌꯦꯛ ꯁꯦꯡꯅꯕ ꯍꯥꯏꯅ ꯍꯥꯇꯣꯛꯄꯒꯤꯅꯦꯕ
ꯑꯣ
ꯑꯗꯨꯅ ꯅꯥꯀꯟ ꯅꯥꯀꯟꯗ ꯋꯥꯔꯤ ꯁꯥꯟꯅꯕ ꯀꯩꯗꯧꯕꯁꯦ ꯂꯣꯏ ꯃꯌꯦꯛ ꯁꯦꯡꯅ ꯇꯥꯏ ꯍꯥꯏꯕ
ꯎꯝ ꯇꯥꯕꯅꯦ ꯃꯊꯪ ꯆꯍꯤꯗꯒꯤꯗꯤ ꯅꯪ ꯁ꯭ꯀꯨꯜ ꯄꯨꯔꯗꯣꯏꯔꯣ
ꯑꯝ ꯊꯥꯖꯤꯟꯒꯦ ꯇꯧꯕꯅꯤ ꯄꯨꯅꯕ
ꯑꯩꯅ ꯍꯥꯏꯒꯗꯕ ꯑꯝꯗꯤ ꯁ꯭ꯀꯨꯜ ꯄꯨꯗꯕꯤꯗ ꯀꯩꯅꯣ ꯑꯣꯏꯅ ꯇꯧꯁꯤ
ꯀꯥꯏ
ꯏꯝꯕ꯭ꯔꯣꯏꯗꯔꯤ ꯐ꯭ꯔꯤ ꯇꯥꯏꯕ ꯇꯝꯒꯦꯔꯥ ꯅꯠꯇ꯭ꯔꯒꯅ ꯐꯤ ꯁꯥꯕ ꯇꯝꯒꯦꯔꯥ ꯑꯃ ꯇꯧ ꯍꯥꯏꯕ ꯑꯗꯨꯅ ꯍꯦꯟ ꯄꯩꯁꯥ ꯊꯣꯛꯄꯅꯦ ꯁ꯭ꯀꯨꯜ ꯄꯣꯕꯨꯗꯤ
ꯁ꯭ꯀꯨꯜꯁꯨ ꯄꯨꯅꯤ ꯁ꯭ꯀꯨꯜ ꯄꯨꯕꯁꯤꯅꯅꯦ ꯑꯉꯥꯡ ꯇꯨꯏꯁꯟ ꯈꯔ ꯌꯥꯝꯅ ꯂꯥꯛꯅꯕꯅꯤꯗ
ꯇꯨꯏꯁꯟ ꯋꯥꯗ꯭ꯔꯣ ꯇꯨꯏꯁꯟ ꯇꯧꯕꯗꯣ
ꯆꯞ ꯃꯥꯟꯅꯩ ꯐꯤ ꯁꯥꯕꯗꯣ ꯏꯁꯥꯗ ꯌꯥꯝ ꯁꯣꯛꯑꯦꯌꯦ
ꯀꯅꯥꯅ ꯍꯥꯏꯕ
ꯑꯩꯈꯣꯏ ꯃꯥꯆꯧꯕꯤ ꯑꯣꯏ ꯁꯌꯦ
ꯎꯝ
ꯏꯁꯥ ꯁꯣꯏꯏꯕꯣ
ꯈ꯭ꯋꯥꯡ ꯀꯩꯀꯩꯗ ꯌꯥꯝ ꯇꯥꯏꯅꯔꯛꯄ
ꯎꯝ
ꯐꯩꯒꯟ ꯃꯔꯤ ꯈ꯭ꯋꯥꯡ ꯃꯔꯤꯁꯦ ꯑꯁꯤꯁꯨ ꯌꯥꯝ ꯇꯥꯏꯅꯔꯛꯑꯦ
ꯑꯗꯨꯁ ꯍꯌꯦꯡ ꯀꯃꯥꯏꯅ ꯑꯩ ꯍꯦꯟꯗꯣꯏꯕꯥꯅ ꯍꯥꯏꯗ꯭ꯔꯣ ꯃꯥꯆꯧ ꯅꯣꯏꯅ ꯃꯥꯆꯧꯁꯤꯗ
ꯑꯗꯣ ꯁꯥꯗꯣꯏꯅ ꯁꯥꯕꯩꯗꯤ ꯑꯩꯁꯨ ꯇꯝꯅꯤꯡꯉꯦ ꯐꯤ ꯁꯥꯕꯗꯤ
ꯃꯥꯅ ꯃꯥꯅ ꯊꯕꯛ ꯇꯧꯕ ꯅꯨꯄꯥ ꯑꯗꯣ ꯂꯩꯁꯤꯜꯂꯒ ꯍꯦꯛꯇ ꯌꯥꯕ꯭ꯔꯕ
ꯃꯥ ꯁꯥꯔꯤꯅꯦ ꯃꯥꯏꯒꯤꯀꯣ ꯎꯝ ꯃꯥꯒꯤ ꯑꯗꯨ ꯐꯤ ꯁꯥꯕꯗꯒꯤ ꯄꯩꯁꯥꯗꯣ ꯑꯗꯨ ꯇꯧꯔꯒ ꯃꯁꯥ ꯍꯤꯡꯒꯣꯟꯗ ꯂꯩꯖꯩꯕ ꯑꯩ ꯑꯩꯈꯣꯏꯁꯨ ꯑꯗꯨꯃꯥꯏꯅ ꯇꯧ ꯈꯟꯖꯔꯗꯤ ꯅꯨꯡꯉꯥꯏꯉꯗ
ꯎ ꯅꯪꯗꯤ ꯀꯔꯤ ꯁꯥꯗꯣꯏ ꯐꯤꯁꯨ ꯁꯥꯦ ꯇꯕ꯭ꯔꯥꯅ
ꯎ ꯇꯝꯃꯗꯣꯏꯅꯦ ꯀꯩꯅꯣ
ꯀꯗꯥꯏꯗ ꯊꯝꯗꯣꯏꯅꯣ ꯍꯥꯏꯁꯦ
ꯑꯗꯨꯗ ꯂꯥꯛꯀꯥꯟꯗ ꯇꯝꯃꯖꯔꯦ ꯁꯤꯗ ꯂꯩꯔꯤꯉꯩꯗ ꯇꯝꯃꯁꯔꯦ ꯆꯖꯥꯅ ꯀꯣꯟ ꯂꯩꯅꯩ
ꯁꯤꯗ ꯂꯥꯛꯑꯀꯥꯟ ꯇꯝꯕꯗꯨꯗꯤ ꯏꯕꯦꯝꯃ ꯑꯥꯗ ꯍꯅꯔ ꯀꯥꯟꯗ ꯍꯥꯏꯔꯅꯤ
ꯍ ꯑꯗꯨꯗꯤ ꯑꯃꯔꯣ ꯅ꯭ꯌꯨꯁ ꯄꯥꯏꯕꯗ ꯍꯩ ꯍꯥꯏꯕꯅꯦ
ꯔꯥꯅꯤ ꯐꯤ ꯁꯥꯕ ꯑꯣꯏꯅ ꯇꯝꯒꯦꯔꯣ
ꯎꯝ
ꯅꯤ ꯐꯤꯗꯤ ꯈꯔ ꯀꯨꯞꯄꯝꯒꯅꯤꯍꯦꯛ ꯁꯥꯕꯗ ꯃꯤ ꯁꯣꯡꯝꯒꯅꯤ
ꯍꯣꯏ ꯍꯣꯏ ꯃꯤꯠ ꯌꯥꯝ ꯁꯣꯛꯑꯦ ꯑꯗꯨꯕꯨꯗꯤ
ꯑꯩꯈꯣꯏ ꯏꯇꯩꯃꯣꯗ ꯏꯁꯄꯦꯛ ꯑꯆꯧꯕ ꯑꯣꯞꯄꯦꯕ ꯔꯥꯅꯤꯈ ꯁꯃꯩꯅꯤ ꯁꯣꯂꯣꯄ꯭ꯔ ꯍꯥꯟꯗ
ꯑꯦ ꯑꯩ ꯁꯣꯛꯇꯣꯏꯅꯦ ꯑꯩ ꯁꯣꯛꯑꯣꯏꯗꯣꯏ
ꯆꯥꯗꯔꯦ ꯆꯥꯗ ꯌꯥ ꯑꯗꯨꯒꯥ ꯅꯠꯇꯦ ꯑꯩꯈꯣꯏꯗꯥ ꯍꯣꯏ ꯃꯣꯏ ꯃꯃꯥꯟꯅꯕꯒꯩ ꯄꯣꯠ ꯆꯩ ꯊꯥꯡꯖꯟꯂꯛꯄ
ꯀꯩ ꯗꯦꯁꯃ ꯆ ꯄꯨꯔꯏ ꯂꯥꯎꯑꯣ
ꯈꯪꯗꯦꯀꯩ ꯀꯥꯏꯅꯣ ꯀꯥꯏꯅꯣꯅ ꯊꯥꯡꯖꯜꯂꯏꯣꯏ ꯍ
ꯎꯝ
ꯃꯣꯏ ꯉꯁꯥꯏ ꯉꯥꯅꯨ ꯉꯥꯅꯨ ꯊꯣꯡꯕ ꯆꯥꯕꯅꯦꯕꯀꯣ ꯑꯗꯣ ꯑꯩꯈꯣꯏꯅꯅ ꯑꯩꯈꯣꯏ ꯍꯧꯖꯤꯛꯀꯤ ꯍꯟꯖꯥꯡꯁꯦ ꯉꯥꯅꯨ ꯊꯣꯡꯕꯅꯦꯅꯍꯥꯎꯋꯏ ꯍꯥꯏꯅ ꯍꯥꯏ
ꯃꯥꯅꯨ ꯊꯣꯡꯕꯅꯦꯅ ꯍꯥꯎꯋꯦꯌꯦ
ꯉꯥꯅꯨ ꯊꯣꯡꯕꯗꯒꯤ ꯑꯩꯈꯣꯏ ꯍꯤꯟꯖꯥꯡꯅ ꯍꯦꯟꯅ ꯍꯥꯎꯋꯦ ꯍꯥꯏꯕ
ꯍꯣꯏꯗ ꯍꯣꯏꯗꯕ ꯅꯥꯟꯅ ꯍ ꯑꯗꯨ
ꯆꯥꯋꯜ ꯍꯣꯡꯕ꯭ꯔꯣ ꯍ ꯍ ꯈꯥ ꯃ ꯑꯣꯏ ꯍꯩꯕꯧꯏ
ꯑꯃ ꯅꯣꯏꯗꯥꯒꯤ ꯃꯃꯥꯟꯅꯕ ꯅꯪꯅ ꯍꯦꯛꯦꯛ ꯍꯦꯛ ꯈꯣꯠꯄ ꯀꯔꯤ ꯃꯃꯤꯡꯗ
ꯎꯝ ꯗꯥ ꯁꯟꯇꯣꯁ